ꯍꯜꯂꯣ ꯑꯣ ꯑꯣ ꯎꯝ ꯎꯝ ꯎꯝ
ꯁꯀꯦꯟ ꯈꯔ
ꯍꯥ
ꯁꯥꯔ ꯍꯧꯖꯤꯛ ꯍꯥꯏꯒꯗꯨꯒꯤ ꯃꯈꯥ
ꯑꯣ ꯍꯥꯏꯗꯤ ꯑꯩꯈꯣꯏꯅ ꯎꯟꯒꯨꯝꯕ ꯑꯥꯏꯁꯀꯨꯝꯕꯗꯣ ꯀꯩ ꯍꯥꯏꯅꯤ ꯂꯦꯡꯒ꯭ꯋꯦꯖꯇꯨꯗ ꯑꯃꯈꯛꯇꯪ ꯂꯩ ꯇꯥꯔꯒꯗꯤ ꯃꯤꯗꯨꯅ ꯋꯥꯈꯜꯗꯨꯗ ꯆꯞ ꯃꯥꯟꯅꯅ ꯑꯗꯨꯝ ꯎꯗꯣꯏꯅꯤꯅ ꯑꯗꯨꯒ ꯑꯃꯨꯛ ꯑꯦꯁꯀꯤꯃꯣꯒꯨꯝꯕ ꯃꯤꯗꯨ ꯂꯩꯗꯅ ꯃꯣꯏꯗꯨꯗꯤ ꯑꯗꯨꯝ ꯀꯩ ꯍꯥꯏꯅꯤ ꯎꯟ ꯃꯔꯛꯇ ꯂꯩꯕꯅꯤꯅ ꯃꯣꯏ ꯃꯔꯣꯟꯗꯗꯤ ꯏꯁꯅꯣꯒꯨꯝꯕꯗꯣ ꯃꯈꯜ ꯃꯈꯜꯗꯤ ꯂꯩꯔꯝꯅꯤꯅ ꯍꯥꯏꯗꯤ ꯍꯣꯏ ꯑꯗꯨꯗꯣ ꯃꯣꯏꯒꯤꯗꯤ ꯃꯈꯜ ꯃꯈꯜ ꯈꯛ ꯈꯥꯏꯗꯣꯛ ꯇꯥꯔꯒꯗꯤ ꯃꯣꯏꯗꯤ ꯇꯣꯉꯥꯟ ꯇꯣꯉꯥꯟ ꯇꯣꯉꯥꯟꯅ ꯎꯗꯣꯏꯅꯤ ꯑꯗꯨꯒ ꯑꯩꯈꯣꯏꯔꯣꯝꯗꯗꯤ ꯑꯃꯨꯛ ꯍꯥꯏꯗꯤ ꯃꯈꯜ ꯃꯈꯜꯗꯣ ꯀꯩ ꯈꯪꯗꯕꯅꯤꯅ ꯑꯩꯈꯣꯏꯗꯤ ꯑꯃꯈꯛꯇꯪ ꯑꯣꯏꯅ ꯎꯏ ꯃꯣꯏꯗꯗꯤ ꯈꯦꯠꯅ ꯈꯦꯠꯅꯅ ꯎꯏ ꯀꯥꯏꯅ ꯍꯥꯏꯕꯅꯤ
ꯑꯗꯨꯅꯤꯇꯥ ꯀꯜꯆꯔꯦꯜ ꯀꯟꯇꯦꯛꯁꯀꯤ ꯄꯣꯠꯁꯤ
ꯆꯣꯝꯁꯀꯤꯁꯦ ꯇꯥꯗꯤ ꯇꯥꯈ꯭ꯔꯦ ꯐꯤꯂꯣꯁꯣꯐꯤꯒꯤ ꯍꯧꯖꯤꯛꯀꯤ ꯋꯤꯀꯦꯟꯁꯇꯥꯏꯅ ꯂꯩꯔꯦ ꯑꯗꯩ ꯑꯩꯈꯣꯏꯒꯤꯁꯨ ꯐꯤꯂꯣꯁꯣꯐꯤ ꯑꯣꯐ ꯂꯦꯡꯒ꯭ꯋꯦꯖ ꯑꯅ ꯄꯨꯔꯥ ꯑꯃ ꯂꯩꯌꯦꯕ ꯗꯣꯃꯦꯟ ꯑꯃ ꯍꯥꯏꯗꯣꯛꯑꯒ ꯑꯗꯣ ꯑꯌꯥꯝꯕꯅ ꯀꯥꯎꯈꯔ꯭ꯦ ꯅꯤꯡꯁꯤꯡꯕ ꯍꯥꯏꯁꯦ ꯍꯧꯖꯤꯛꯀꯤ ꯋꯤꯀꯦꯟꯁꯇꯥꯏꯟꯗꯤ ꯐꯖꯅ ꯅꯤꯡꯁꯤꯡꯉꯦ ꯑꯗꯒꯤ ꯂꯦꯡꯒ꯭ꯋꯦꯁꯀꯤꯁꯦ
ꯂꯦꯡꯒ꯭ꯋꯦꯖ ꯅꯠꯇ꯭ꯔꯁꯨ ꯑꯃ ꯍꯦꯛꯇ ꯍꯥꯏꯔꯛꯎꯅꯦ
ꯍꯥꯏꯕꯁꯦ ꯀꯩꯅꯣ ꯍꯥꯏꯁꯤꯔꯥ ꯑꯦꯛꯖꯤꯁꯇꯦꯟꯁ ꯁꯥꯕꯦꯟꯒꯨꯝꯕ ꯇꯥꯈ꯭ꯔꯕ
ꯇꯥꯏ ꯇꯥꯏ
ꯑꯗꯨꯁꯨ ꯑꯗꯨꯝ ꯅꯨꯡꯉꯥꯏꯕꯅꯦ ꯍꯥꯏꯕꯗꯤ ꯑꯩꯈꯣꯏꯒꯤ ꯖꯦꯅꯦꯔꯦꯁꯟꯁ ꯌꯥꯝ ꯆꯥꯟꯅꯕꯗꯣ
ꯎꯝ ꯍꯥꯏꯔꯛꯑꯣ
ꯍꯥꯏꯗꯤ ꯑꯦꯛꯖꯤꯁꯇ꯭ꯔꯦꯁꯦꯁꯟꯁꯦ ꯃꯤꯅꯤꯡ ꯍꯥꯏꯗꯤ ꯑꯩꯈꯣꯏ ꯂꯥꯏꯐꯁꯦ ꯃꯤꯅꯤꯡ ꯑꯃ ꯊꯤꯔꯒ ꯆꯠꯂꯤꯗꯅ
ꯎꯝ
ꯃꯤꯑꯣꯏꯕꯁꯦ ꯑꯗꯨꯗ ꯃꯤꯅꯤꯡꯁꯦ ꯇꯁꯦꯡꯅ ꯊꯤꯖꯤꯜꯂꯨꯔꯗꯤ ꯑꯩꯈꯣꯏꯅ ꯎꯕ ꯐꯪꯕ ꯑꯣꯔ ꯋꯥꯈꯜ ꯈꯟꯕ ꯉꯝꯕꯩ ꯆꯥꯡꯁꯤꯗꯗꯤ ꯃꯤꯅꯤꯡꯁꯦ ꯇꯁꯦꯡꯅ ꯍꯥꯏꯔꯀꯥꯟꯗ ꯁꯤꯃꯗꯤ ꯑꯀꯛꯅꯕ ꯃꯤꯅꯤꯡꯅꯦ ꯍꯥꯏꯕꯗꯣ ꯂꯩꯇꯦꯗꯅ
ꯎꯝ
ꯑꯗꯨꯒꯤ ꯃꯤꯅꯤꯡ ꯂꯩꯇꯕꯗꯨꯅꯦꯕ ꯑꯦꯛꯖꯤꯁꯇꯦꯟꯁ ꯍꯥꯏꯁꯦ ꯂꯩꯇꯕꯗꯨꯃꯛ ꯈꯦꯟꯇꯕ ꯍꯥꯏꯗꯤ ꯊꯤꯕ ꯐꯪꯗꯕꯗꯣ ꯑꯩꯈꯣꯏꯅ ꯑꯦꯛꯖꯤꯁ ꯇꯧꯔꯤꯁꯦ ꯀꯔꯤꯅꯣ ꯍꯥꯏꯕꯒꯤ ꯀꯣꯏꯁꯟꯗꯨꯅꯦꯕ ꯑꯗꯣ ꯍꯥꯏꯗꯤ ꯃꯣꯏ ꯐꯤꯂꯣꯁꯣꯐꯔ ꯑꯗꯨꯗꯁꯨ ꯃꯈꯜ ꯃꯈꯜ ꯃꯌꯥꯝ ꯂꯩꯌꯦ ꯃꯣꯏꯒꯤ ꯑꯣꯄꯤꯅꯤꯌꯟꯗ ꯍꯥꯏ ꯇꯥꯔꯗꯤ ꯈꯔ ꯑꯃꯅ ꯂꯥꯏꯗ ꯊꯥꯖꯩꯕ ꯂꯥꯏꯗ ꯊꯥꯖꯕ ꯑꯩꯈꯣꯏꯁꯤꯗꯤ ꯍꯥꯏꯗꯤ ꯒꯣꯠꯀꯤ ꯋꯤꯜꯗꯨꯗ ꯍꯥꯏꯗꯤ ꯃꯣꯏꯗ ꯐꯦꯠ ꯊꯝꯃꯀꯥꯟꯗ ꯑ ꯃꯣꯏꯗ ꯊꯥꯖꯕ ꯊꯝꯃꯒ ꯂꯥꯏꯞꯁꯦ ꯐꯣꯔꯋꯥꯠ ꯇꯧꯕꯗꯣ ꯑꯗꯨꯗꯨꯅ ꯃꯤꯅꯤꯡꯅꯦ ꯍꯥꯏꯅ ꯈꯔ ꯑꯃꯅ ꯏꯟꯇꯔꯕ꯭ꯌꯨꯠ ꯇꯧꯔꯦ ꯑꯗꯩ ꯈꯔ ꯑꯃꯅ ꯂꯥꯏ ꯊꯥꯖꯗꯕ ꯀꯥꯡꯕꯨꯗꯨꯗꯤ ꯑꯃꯨꯛ ꯍꯥꯏꯗꯤ ꯇꯁꯦꯡꯅ ꯍꯥꯏꯔꯀꯥꯟꯗ ꯔꯤꯂꯤꯖꯟꯁꯦ ꯌꯥꯎꯗ꯭ꯔꯗꯤ ꯃꯤ ꯈꯨꯗꯤꯡꯃꯛꯁꯦ ꯔꯦꯁꯅꯦꯜꯅꯤ ꯍꯥꯏꯕꯗꯤ ꯌꯥꯗꯦꯗꯅ ꯋꯥꯈꯟ ꯈꯟꯗꯕ ꯃꯤꯁꯨ ꯃꯌꯥꯝ ꯂꯩꯇ꯭ꯔꯥ ꯍꯥꯏꯗꯤ ꯄꯥꯡꯍꯤꯡꯗ ꯍꯤꯡꯕ ꯑꯗꯨꯅ ꯍꯥꯏꯗꯤ ꯔꯤꯂꯤꯖꯟ ꯑꯣꯔ ꯕꯦꯛꯒ꯭ꯔꯥꯎꯟꯒꯤ ꯃꯣꯔꯦꯜ ꯕꯦꯛꯒ꯭ꯔꯥꯎꯟ ꯑꯃ ꯂꯩꯇꯅ ꯇꯥꯔꯒꯗꯤ ꯑꯃꯨꯛꯁꯨ ꯍꯧꯖꯤꯛꯀꯤ ꯃꯤꯅꯤꯡꯁꯦ ꯄꯨꯔꯥ ꯕꯦꯛꯒ꯭ꯔꯥꯎꯟꯗꯣ ꯃꯥꯡꯈꯤ ꯇꯥꯔꯗꯤ ꯄꯨꯔꯥ ꯋꯥꯔꯜꯁꯦ ꯀꯩꯅꯣꯝꯗ ꯂꯥꯛꯑꯣꯏꯗ꯭ꯔꯦ ꯀ꯭ꯔꯥꯏꯝꯒꯨꯝꯕꯒꯤ ꯆꯥꯡ ꯍꯥꯏꯗꯤ ꯔꯤꯂꯤꯖꯟꯗꯨꯅ ꯈꯤꯇꯪ ꯑꯣꯏꯔꯁꯨ ꯄꯨꯜꯂ ꯊꯝꯃꯤꯅꯦꯕ
ꯍꯣꯍꯣꯍꯣ
ꯑꯗ ꯔꯤꯂꯤꯖꯟꯁꯦ ꯍꯧꯖꯤꯛ ꯐꯠꯇꯦ ꯍꯣꯏ ꯐꯠꯇꯕ ꯃꯌꯥꯝ ꯃꯉꯣꯟꯗꯒꯤ ꯀꯟꯁꯤꯀ꯭ꯋꯦꯟꯁꯦꯁ ꯃꯌꯥꯝꯁꯦ ꯂꯥꯛꯑꯦꯕ
ꯎꯝ
ꯑꯗꯨ ꯑꯣꯏꯇꯥꯔꯒꯁꯨ ꯍꯥꯏꯗꯤ ꯏꯐ ꯃꯥꯁꯦ ꯁꯦꯝꯈ꯭ꯔꯦ ꯁꯤꯗꯤ ꯁꯦꯝꯈ꯭ꯔꯦꯁꯤꯁꯨ ꯑꯗꯣ ꯐꯥꯔꯁ ꯄ꯭ꯂꯁ ꯑꯗꯨꯒꯤ ꯑꯣꯏꯗꯣꯏꯅꯦꯕ
ꯎꯝ
ꯍꯧꯖꯤꯛ ꯃꯦꯊꯠ ꯈꯔꯁꯨ ꯍꯣꯏ ꯂꯣ ꯀꯩꯀꯥꯕꯨꯗꯤ ꯃꯌꯥꯝ ꯂꯩꯔꯦ ꯂꯣ ꯂꯩ ꯇꯥꯔꯒꯁꯨ ꯂꯣꯅ ꯀꯕꯔ ꯇꯧꯗꯕ ꯑꯦꯔꯤꯌꯥ ꯑꯣꯐꯥꯏꯁ ꯃꯌꯥꯝ ꯂꯩꯗꯅ
ꯎꯝ
ꯍꯥꯏꯗꯤ ꯃꯦꯔꯤꯠꯁꯀꯤ ꯂꯣꯗ ꯍꯥꯏꯔꯁꯨ ꯑꯗꯨꯝ ꯑꯦꯗꯜꯇꯔꯤꯒꯨꯝꯕꯒꯤ ꯑꯣꯔ ꯍꯥꯏꯗꯤ ꯁꯦꯀꯦꯟ ꯃꯦꯔꯤꯠꯁꯀꯨꯝꯕꯒꯤ ꯂꯣ ꯈꯔ ꯂꯩꯔꯁꯨ ꯍꯥꯏꯗꯤ ꯑꯀꯨꯞꯄ ꯐꯦꯃꯤꯂꯤ ꯃꯦꯇꯔꯒꯨꯝꯕꯗꯗꯤ ꯂꯣ ꯂꯩꯇꯦꯗꯅ ꯑꯗꯨꯒꯤ ꯃꯌꯥꯝꯗꯣ ꯑꯃꯨꯛ ꯍꯥꯏꯗꯤ ꯃꯁꯥꯒꯤ ꯃꯣꯔꯦꯜ ꯄ꯭ꯔꯤꯟꯁꯤꯄꯜ ꯂꯩꯕ ꯃꯤ ꯑꯃꯗꯕꯨꯗꯤ ꯀꯩꯁꯨ ꯄ꯭ꯔꯣꯕ꯭ꯂꯦꯝꯕꯨꯗꯤ ꯑꯣꯏꯗꯕ ꯑꯗ ꯃꯣꯔꯦꯜ ꯄ꯭ꯔꯤꯟꯁꯤꯄꯜꯅ ꯑꯃꯨꯛ ꯍꯥꯏꯔꯛ ꯇꯥꯔꯁꯨ ꯃꯤ ꯑꯃꯒ ꯑꯃꯒ ꯃꯥꯟꯅꯔꯣꯏꯗꯣꯏꯅꯦꯕ ꯅꯪ ꯕꯂ ꯚ ꯇꯧꯕ ꯄꯣꯠꯇꯨꯒ ꯑꯩꯅ ꯚꯦꯂꯨ ꯇꯧꯕ ꯄꯣꯠꯇꯨꯒ ꯑꯃꯨꯛ ꯃꯥꯟꯅꯔꯝꯃꯣꯏꯗꯅ
ꯎꯝ
ꯑꯗꯣ ꯃꯥꯟꯅꯗ ꯇꯥꯔꯗꯤ ꯑꯃꯨꯛ ꯀꯟꯐ꯭ꯂꯤꯛꯇꯣ ꯑꯃꯨꯛ ꯊꯣꯛꯂꯛꯏꯗꯅ
ꯃꯥꯅꯦ ꯃꯥꯅꯦ
ꯑꯗꯣ ꯔꯤꯂꯤꯖꯟ ꯍꯥꯏꯔꯀꯥꯟꯗ ꯑꯃꯨꯛ ꯍꯧꯖꯤꯛ ꯑꯩꯈꯣꯏꯅ ꯁꯤ ꯌꯧꯅ ꯀꯩꯅꯣ ꯂꯥꯛꯑꯀꯥꯟꯁꯤꯗꯗꯤ ꯔꯤꯂꯤꯖꯟꯅ ꯃꯤꯅ ꯃꯤ ꯑꯇꯣꯞꯄ ꯑꯃꯅ ꯄꯤꯔꯝꯕ ꯔꯣꯜꯅꯤꯗꯅ ꯔꯤꯂꯤꯖꯟ ꯍꯥꯏꯁꯦ
ꯃꯥꯅꯦ
ꯑꯗꯣ ꯃꯤ ꯑꯇꯣꯞꯄꯅ ꯄꯤꯔꯝꯕ ꯔꯨꯜꯗꯣ ꯑꯩꯅꯁꯨ ꯌꯥꯅꯤꯡꯗꯕ ꯑꯗꯨꯝ ꯂꯥꯛꯑꯣꯏꯗ꯭ꯔꯥ
ꯃꯥꯅꯤ ꯃꯥꯅꯤ
ꯑꯗꯨꯗ ꯀꯣꯏꯁꯟꯁꯨ ꯇꯧꯔꯦ ꯑꯗꯨꯅ ꯍꯥꯏꯗꯤ ꯑꯩꯈꯣꯏꯒꯤ ꯍꯧꯖꯤꯛ ꯁꯣꯁꯥꯏꯇꯤꯁꯤꯒꯤ ꯃꯣꯔꯦꯜ ꯐꯦꯕ꯭ꯔꯤꯛꯁꯦ ꯁꯨꯝ ꯀꯥꯏꯊꯔꯛꯄꯒꯤ ꯇꯥꯏꯞꯇꯣ ꯇꯧꯋꯦ ꯑꯗ
ꯃꯥꯅꯦ ꯃꯥꯅꯦ
ꯂꯩꯕꯨꯗꯤ ꯂꯩꯇꯦ ꯀ ꯇꯩꯅꯤ ꯍꯧꯕ ꯀꯁ ꯈꯜꯗ
ꯎꯝ
ꯑꯗꯨꯝ ꯄꯔꯤꯌꯜ ꯂꯥꯏꯐꯇ ꯄꯥꯒꯕ ꯁꯤꯒꯨꯝꯕ ꯄꯥꯟꯕꯦ ꯑꯗꯩ ꯐꯤꯂꯣꯁꯣꯐꯤ ꯍꯥꯏꯔꯅꯦ ꯁꯤꯕꯨꯕꯁꯤꯁꯨ ꯂꯧꯔꯛꯄ꯭ꯔꯥ
ꯂꯧꯇ ꯂꯧꯇꯤ ꯂꯧꯇ ꯑꯩꯈꯣꯏ ꯂꯧꯅꯥꯒꯤ ꯃꯤ ꯌꯥꯝ ꯌꯥꯎꯕ
ꯑꯥ ꯅꯨꯡꯉꯥꯏꯕꯅꯦ ꯑꯣꯖꯥꯕꯨꯗꯤ ꯑꯩꯈꯣꯏ ꯑꯣꯖꯥꯗꯨꯁꯨ ꯌꯥꯝ ꯅꯨꯡꯉꯥꯏꯕꯅꯦ ꯍꯥꯏꯗꯤ ꯋꯥꯔꯤꯗꯣ
ꯎꯝ ꯎꯝ ꯎꯝ
ꯀꯩ ꯂꯧꯔꯒꯦꯁꯨ ꯕꯤꯁꯦꯁꯇ
ꯑꯩꯗꯤ ꯃꯤꯝꯁꯀ ꯃꯥꯁꯀꯣꯝꯒ
ꯃꯤꯨꯝꯁꯦ ꯃꯦꯅꯦꯖꯃꯦꯟꯂ ꯂꯩꯇꯕ꯭ꯔ ꯃꯦꯅꯦꯖꯃꯦꯟꯂ
ꯃꯥꯅꯦ ꯃꯥꯅꯦ
ꯃꯦꯝꯁꯨ ꯅꯨꯡꯉꯥꯏꯕ꯭ꯔꯥ ꯑꯗꯨꯝ
ꯅꯨꯡꯉꯥꯏ ꯑꯗꯨꯝ ꯍꯣꯏ ꯑꯣꯖꯥꯈꯩꯗꯣ ꯑꯗꯨꯝ ꯐꯖꯅ ꯇꯋꯏꯦ
ꯁꯤ ꯚꯚꯦꯁꯇꯗꯤ ꯑꯌꯥꯝꯕꯅ ꯑꯩ ꯁꯨꯝ ꯊꯦꯡꯅ ꯐꯖꯅ ꯂꯣꯏꯅ ꯇꯧꯕ ꯃꯥꯂꯦꯀꯣ
ꯗꯦ ꯅꯪ ꯀꯩꯗꯧꯀꯦ
ꯑꯩ ꯗꯥꯟꯁ ꯑꯦꯟ ꯃ꯭ꯌꯨꯖꯤꯛꯇ ꯂꯧꯔꯦ
ꯎꯝ
ꯑꯗꯤ ꯐꯣꯝ ꯐꯪꯅꯗꯕꯒꯤ ꯇꯧꯋꯦ ꯖꯒꯣꯏꯗꯤ ꯁꯥꯗ ꯁꯤꯌꯣꯔꯤ ꯉꯥꯛꯇꯅꯦꯕ
ꯇꯥꯟ ꯁꯦ ꯊꯤꯌꯔꯤ ꯇꯝꯃꯦ
ꯊꯤꯑꯣꯣꯔꯤ ꯍꯥꯏꯗꯤ ꯗꯥꯟꯁꯀꯤ ꯍꯥꯏꯔꯒ ꯄꯨꯡꯒꯤ ꯑꯌꯥꯝ ꯃꯣꯏꯁꯨ ꯐꯤꯂꯣꯁꯣꯐꯤ ꯌꯥꯝ ꯀ꯭ꯂꯣꯁ ꯑꯣꯏꯕ ꯍꯥꯏꯗꯤ ꯑꯥꯔꯠ ꯑꯦꯟ ꯀꯜꯆꯔ ꯍꯥꯏꯔꯗꯤ ꯐꯤꯂꯣꯁꯣꯐꯤ ꯌꯥꯝ ꯕꯦꯛꯒ꯭ꯔꯥꯎꯟꯗꯣ ꯑꯗꯨꯝ ꯆꯠꯇ꯭ꯔꯥ
ꯑ
ꯑꯗꯨꯒꯨꯝꯕꯒꯤꯅꯤꯗ ꯍꯥꯏꯗꯤ ꯂꯥꯏ ꯍꯔꯥꯎꯕꯒꯤ ꯐꯤꯂꯣꯁꯣꯐꯤꯒꯨꯝꯕ
ꯋꯥꯥꯎ ꯅꯨꯡꯉꯥꯏꯅꯤ
ꯄꯨꯡꯒꯤ ꯔꯥꯁ ꯂꯤꯂꯥꯒꯤ ꯍꯥꯟꯅ ꯈꯪꯉꯝꯗꯕ ꯃꯌꯥꯝ ꯈꯪꯉꯦ ꯍꯥꯏꯗꯤ ꯑꯣꯖꯥ ꯑꯗꯨꯝ ꯐꯖꯅ ꯐꯖꯅ ꯇꯥꯛꯄꯤꯕ ꯑꯩꯈꯣꯏ ꯗꯤꯄꯥꯔꯠꯃꯦꯟꯒꯤ ꯀꯩꯅꯣ ꯇꯧꯈꯤꯕꯗꯣ ꯁꯦꯃꯤꯅꯥꯔ ꯇꯧꯈꯤꯕꯗꯣ ꯈꯪꯉꯕ꯭ꯔꯥ ꯀꯟꯐ꯭ꯔꯦꯟꯁ ꯑꯃ ꯑꯗꯨꯒꯤꯗꯨꯗ ꯍꯥꯏꯗꯤ ꯗꯥꯟꯁ ꯂꯧꯔꯨꯕꯒꯤ ꯐꯤꯂꯣꯁꯣꯐꯤꯒ ꯑꯅꯤꯗꯣ ꯄꯨꯟꯁꯤꯜꯂꯒ ꯄꯦꯄꯔ ꯑꯃ ꯏꯈꯤꯕ
ꯎꯝ
ꯑꯗꯨꯝ ꯍꯥꯏꯗꯤ ꯑꯅꯤꯗꯣ ꯄꯥꯔꯒ ꯆꯠꯄꯗ ꯌꯥꯝꯅ ꯆꯥꯟꯅꯕꯗꯣ ꯑꯣꯏꯌꯦꯕ ꯗꯤꯖꯔꯇꯦꯁꯟꯒꯨꯝꯕ ꯏꯍꯟꯕ ꯅꯣꯏꯒꯤ
ꯑꯩꯈꯣꯏ ꯏꯍꯟꯒꯤ
ꯎꯝ ꯀꯩꯗ ꯏꯈ꯭ꯔꯦ ꯑꯩꯈꯣꯏꯗꯤ ꯇꯧꯗꯦ ꯑꯗꯨꯒꯤꯗꯤ ꯄꯦꯄꯔꯗꯨꯕꯨꯗꯤ ꯏꯈ꯭ꯔꯦ ꯑꯗꯨꯒ ꯗꯤꯖꯔꯇꯦꯁꯟꯅ ꯑꯩ ꯇꯧꯗꯦ ꯀꯩ ꯇꯣꯄꯤꯛꯇ ꯇꯧꯈꯤꯒꯦ
ꯀꯄꯏꯒꯤ ꯃꯣꯏꯒꯤ ꯁꯥꯎꯟ ꯁꯤꯁꯇꯦꯝꯒꯤꯗ
ꯑꯣꯟ ꯂꯥꯏꯒ꯭ꯋꯦꯖꯀꯤꯀꯣ
ꯎꯝ
ꯀꯃꯥꯏ ꯀꯃꯥꯏ ꯇꯧꯕ
ꯍꯥꯏꯗꯤ ꯃꯣꯏꯒꯤꯁꯦ ꯑꯏꯕ ꯃꯤꯌꯦꯛ ꯀꯩꯀꯥꯁꯨ ꯂꯩꯇꯦꯕꯀꯣ ꯑꯗꯨꯒꯤ ꯆꯠꯂ ꯆꯠꯂꯒ ꯃꯌꯨꯝꯗ ꯆꯠꯂꯦꯅ ꯑꯗꯨꯒ ꯋꯥ ꯉꯥꯡꯍꯜꯂꯅꯤ ꯑꯩꯅ ꯔꯦꯀꯣꯔꯠ ꯇꯥꯍꯧꯔꯅꯤ ꯑꯗꯨꯒ ꯑꯩꯈꯣꯏꯒꯤ ꯑꯣꯖꯥꯅ ꯑꯃ ꯀꯩꯅꯣ ꯑꯥ ꯁꯣꯐꯋꯦꯔ ꯑꯃ ꯁꯤꯖꯤꯟꯅꯍꯜꯂꯦꯕ
ꯑꯣ
ꯑꯗꯨꯗꯣ ꯃꯥꯅ ꯉꯁꯥꯏ ꯔꯦꯀꯣꯔꯠ ꯇꯧꯔꯛꯄ ꯄꯣꯠꯇꯣ ꯑꯩꯅ ꯑꯗꯨꯒꯤꯗꯣ ꯑꯩꯅ ꯄꯨꯂꯞ ꯌꯦꯡꯊꯣꯛꯄ ꯌꯥꯏꯑꯕ ꯑꯗꯨꯒ ꯁꯥꯎꯟꯗꯣ ꯃꯆꯦꯠ ꯃꯆꯦꯠ ꯃꯆꯦꯠ ꯃꯆꯦꯠ ꯍꯥꯟꯅ ꯀꯛꯑꯅꯤꯅ ꯑꯗꯨꯃꯥꯏꯅꯁꯨ ꯀꯛꯍꯜꯂꯦ ꯑꯗꯨꯒ ꯏ ꯑꯃ ꯊꯤꯑꯣꯔꯤ ꯀꯩꯀꯥꯕꯨꯗꯤ ꯑꯗꯨꯝ ꯍꯥꯏꯗꯤ ꯃꯣꯏꯒꯤ ꯁꯥꯎꯟ ꯁꯤꯁꯇꯦꯝꯗ ꯑꯦ ꯕꯤ ꯁꯤ ꯂꯩ ꯍꯥꯏꯕ ꯇꯥꯔꯦ ꯑꯩꯅ ꯃꯣꯏꯒꯤ ꯁꯥꯎꯟ ꯁꯤꯁꯇꯦꯝꯒꯤ ꯈ꯭ꯋꯥꯏꯗꯒꯤ ꯍ ꯑꯦ ꯕꯤ ꯁꯤꯒꯨꯝꯕꯒꯤ ꯂꯩꯕ ꯄꯣꯠꯇꯣ ꯄꯨꯊꯣꯛꯄꯤꯔꯝꯃꯦ
ꯑꯣ ꯑꯦ ꯕꯤ ꯁꯤ ꯑꯣ ꯑꯣ ꯑꯥꯎ ꯑꯧ ꯃꯣꯏꯒꯤ ꯑꯜꯐꯥꯚꯦꯠ ꯑꯣꯏꯅ
ꯍꯣꯏ ꯍꯣꯏ ꯍꯣꯏ ꯑꯗꯨꯒ ꯀꯩꯀꯩꯅꯣ ꯀꯩꯀꯩꯅꯣ ꯑꯩꯅ ꯇꯧꯈꯤꯕꯗꯨꯕꯣ ꯀꯔꯤꯕ ꯑꯇꯩꯗꯤ ꯊꯦꯑꯣꯔꯤꯒꯨꯝꯕ ꯑꯣꯏꯅ ꯍꯥꯞꯄꯦ ꯍꯥꯏꯗꯤ ꯀꯣꯟꯁꯅꯦꯟ ꯚꯋꯜ ꯀꯩꯀꯥ ꯍꯥꯏꯗꯤ ꯂꯩꯃꯤꯟꯅꯕ ꯌꯥꯏ ꯂꯩꯃꯤꯟꯅꯗꯕ ꯌꯥꯏ ꯑꯁꯤ ꯑꯗꯨꯃꯥꯏꯅ ꯍꯣꯏ ꯑꯦꯟꯚꯥꯏꯔꯣꯟꯃꯦꯟꯀꯤ ꯂꯩꯃꯤꯟꯅꯕ ꯌꯥꯏ ꯌꯥꯗꯦ ꯈꯣꯠꯄ ꯑꯗꯩꯗꯤ ꯄ꯭ꯔꯣꯁꯦꯁ ꯈꯔ ꯌꯥꯎꯋꯦ ꯑꯗꯨꯃꯒ ꯍꯥꯄꯝꯃꯦ
ꯂꯦꯡꯒ꯭ꯋꯤꯁꯇꯤꯛꯀꯤ ꯑꯣꯏꯕ
ꯍꯣ ꯍꯣ ꯍꯣ ꯑꯗꯨꯃꯥꯏꯅ ꯇꯧꯔꯒ ꯌꯥꯝ ꯊꯤꯅ ꯂꯣꯏꯁꯟꯈꯤꯕ
ꯑꯗꯨꯝ ꯃꯣꯏꯒꯤ ꯂꯦꯡꯒ꯭ꯋꯦꯖꯀꯤ ꯚꯣꯀꯦꯕꯨꯂꯔꯤꯒꯨꯝꯕ ꯈꯔ ꯑꯗꯨꯝ ꯈꯪꯍꯧꯕ꯭ꯔꯥ
ꯑꯣ ꯈꯪꯕ ꯑꯣ ꯑꯣ ꯑꯣ ꯈꯔ ꯑꯗꯨꯝ ꯈꯪꯍꯧꯋꯦ ꯑꯩꯅ ꯀꯛꯈꯤꯕ ꯃꯩꯇꯩ ꯑꯗꯨꯝ ꯅꯠꯇꯦ ꯅꯠꯇꯦ ꯑꯩꯅ ꯀꯛꯈꯤꯕ ꯋꯔꯗꯁꯤꯡꯗꯣ
ꯑ
ꯑꯗꯨꯒꯨꯝꯕ ꯈꯔꯗꯤ ꯅꯤꯡꯁꯤꯡꯍꯧꯋꯦ ꯑꯗꯨꯒ ꯗꯥꯏꯔꯦꯛ ꯀꯩ ꯍꯥꯏꯅꯤ ꯄꯨꯂꯞ ꯑꯣꯏꯅ ꯃꯣꯏ ꯃꯔꯣꯟ ꯈꯪꯕꯗꯨꯗꯤ ꯈꯪꯗꯦ
ꯀꯥꯎꯕ ꯑꯗꯨꯝ ꯁꯤꯖꯤꯟꯅꯗꯕꯅꯤꯅꯀꯣ
ꯎꯝ
ꯀꯩꯅꯣ ꯑꯩꯅ ꯍꯥꯏꯒꯦ ꯇꯧꯔꯝꯕꯗꯣ ꯀꯥꯎꯈ꯭ꯔꯦ ꯑꯣ ꯃꯩꯇꯩꯔꯣꯟꯒ ꯃꯥꯟꯅꯕꯗꯤ ꯈꯔ ꯌꯥꯎꯕ꯭ꯔꯕ ꯅꯪ ꯊꯦꯡꯅꯔꯛꯄꯗꯣ
ꯃꯩꯇꯩꯔꯣꯟꯒ ꯃꯥꯟꯅꯕ ꯍꯥꯏꯁꯦꯀꯣ ꯑꯩ ꯋꯥ ꯈꯜꯗꯗꯤ ꯃꯩꯇꯩꯔꯣꯟꯁꯤꯅ ꯗꯣꯃꯤꯅꯦꯟ ꯂꯦꯡꯒꯨꯋꯦꯖ ꯑꯣꯏ ꯏꯗꯅꯤꯅ
ꯍꯣꯏ
ꯑꯗꯨꯅ ꯗꯣꯃꯤꯅꯦꯟ ꯑꯩꯈꯣꯏꯅ ꯇꯝꯃꯤꯁꯦ ꯗꯣꯃꯤꯅꯦꯟ ꯂꯦꯡꯒ꯭ꯋꯦꯖꯇꯨꯅ ꯃꯣꯏꯒꯤ ꯀꯩ ꯍꯥꯏꯅꯤ ꯃꯥꯏꯅꯔꯤ ꯇꯤ ꯂꯦꯡꯒꯋꯦꯖꯇꯣ ꯃꯣꯏꯁꯦ ꯍꯣ ꯍꯣ ꯍꯣ ꯆꯦꯟꯁ ꯇꯧꯗꯣꯏꯅꯦꯕ ꯑꯗꯨꯒꯤ ꯑꯩꯈꯣꯏꯒꯤ ꯗꯣꯃꯤꯅꯦꯟ ꯂꯦꯡꯒ꯭ꯋꯦꯖ ꯃꯣꯏꯅ ꯄꯨꯁꯟ ꯄꯨꯁꯟꯗꯨꯏꯅꯦꯕ ꯑꯗꯨꯒ ꯃꯣꯏ ꯃꯔꯣꯟꯗ ꯁꯤꯖꯤꯅꯔꯣ ꯏꯅ ꯑꯗꯨꯒ ꯑꯩꯈꯣꯏꯒꯤ ꯃꯩꯇꯩꯔꯣꯟꯒꯤ ꯋꯔꯠꯇꯣ ꯃꯣꯏꯅ ꯄꯨꯁꯜꯂꯒ ꯑꯣꯏꯅ ꯁꯤꯖꯤꯟꯅꯔꯒ
ꯑꯥ ꯑꯥ ꯍꯥꯏꯗꯤ ꯃꯣꯏꯒꯤ ꯑꯦꯛꯁꯦꯟꯗꯨꯨꯗ ꯆꯦꯟꯖ ꯇꯧꯕꯤꯕꯒꯨꯝꯕꯀꯣ
ꯑꯗꯨ ꯑꯩ ꯑꯗꯨꯅ ꯑꯗꯨꯒꯨꯝꯕ ꯋꯔꯠꯇꯨꯗꯤ ꯑꯩꯈꯣꯏꯗ ꯂꯧꯕ ꯌꯥꯗꯦꯕ ꯍꯥꯏꯗꯤ ꯂꯧꯈꯠꯇꯦꯕ ꯑꯩꯈꯣꯏ ꯃꯩ ꯇꯦꯔꯣꯅꯦꯅ ꯑꯗꯨꯝ ꯀꯟꯁꯤꯗꯔ ꯇꯧꯕꯗꯣ
ꯑ
ꯑꯗꯨꯒꯤ ꯃꯣꯏꯒꯤ ꯑꯣꯏꯕ ꯋꯥꯔꯗ ꯈꯛꯅꯦ ꯂꯧꯔꯛꯏꯁꯦ
ꯂꯤꯕꯤꯟꯁꯇꯣ ꯃꯥ ꯑꯗꯨꯝ ꯄꯤꯈꯤꯕ꯭ꯔꯥ
ꯄꯤ ꯄꯤ ꯄꯤ ꯃꯥꯥꯛꯁꯀꯣꯝꯁꯨ ꯄꯤꯕꯅꯦ
ꯑꯀꯤꯕꯍꯟꯕꯤꯕ꯭ꯔ
ꯍꯣꯏ ꯑꯩꯠꯇꯤꯃꯨꯛ ꯍꯣꯏ ꯑꯩꯠꯇꯤ ꯑꯃꯅ ꯃꯤꯝꯁꯇꯅ ꯑꯩꯠꯇꯤ ꯁꯤꯛꯁ ꯑꯗꯨꯃꯥꯏꯅ ꯄꯤꯕꯅꯦ ꯑꯗꯨꯒ ꯃꯥꯁ ꯀꯣꯝꯒꯤꯗꯅ ꯑꯩꯠꯇꯤ ꯇꯨꯔꯥ ꯑꯩꯠꯇꯤ ꯐꯣꯔꯔꯥ ꯑꯗꯨꯃꯥꯏꯅ ꯑꯗꯨꯅ ꯑꯗꯨꯝ ꯌꯥꯏ ꯑꯅꯤꯃꯛꯇꯨ ꯂꯧꯕ
ꯇꯤ ꯑꯚꯥꯞꯀ ꯄꯤꯕꯅꯦ ꯀ꯭ꯂꯥꯁꯥꯡꯅ ꯈ ꯌꯥꯎꯔꯦ ꯆꯥꯡ ꯅꯥꯏꯅꯒ ꯌꯥꯎꯔꯗꯤ
ꯐꯤꯂꯣꯁꯣꯐꯤꯔꯣ ꯄꯤꯌꯦ ꯄꯤꯌꯦ ꯑꯩꯈꯣꯏ ꯀ꯭ꯂꯥꯁꯀꯤ ꯃꯤ ꯑꯗꯨꯅꯦ ꯀ ꯆꯁ ꯀꯤꯃꯤ ꯂꯧꯅꯈꯤꯕ ꯌꯥꯎꯋꯦ ꯑꯗꯨꯃꯥꯏꯅ ꯀꯨꯠꯇ ꯃꯣꯏ ꯅꯥꯏꯟꯇꯤ ꯅꯥꯏꯟꯇꯤꯃꯨꯛ ꯐꯪꯅꯕ ꯅꯥꯏꯟꯇꯤ ꯇꯨ ꯅꯥꯏꯟꯇꯤ ꯊ꯭ꯔꯤ ꯑꯗꯨꯨꯃꯥꯏꯅ ꯐꯪꯅꯈꯤꯕꯅꯦ
ꯂꯥꯛꯇꯨꯒꯤ ꯑꯌꯥꯝꯕ ꯊꯨꯝꯖꯤꯟꯅꯩꯌꯦꯕ
ꯑꯗꯨꯅꯦ ꯑꯗꯨꯅꯦ
ꯍꯥꯏꯗꯤ ꯐꯝꯐꯝ ꯆꯟꯗꯕꯩ ꯃꯣꯕꯥꯏꯜꯗꯒꯤ ꯀꯊꯪꯒ ꯐꯪꯒ
ꯑꯅꯤ ꯅꯨꯡꯕꯨ ꯅꯨꯡꯉꯥꯏꯅꯤ ꯎꯝ
ꯍꯥꯥ
ꯑꯗꯨꯝ ꯀꯣꯏꯁꯟꯁꯨ ꯑꯃ ꯄꯤꯊꯣꯛꯄ ꯌꯥꯗꯦ ꯇꯧꯔꯤꯅꯦ
ꯑꯣ ꯑꯣ ꯑꯣ ꯑꯗꯨꯃꯛꯇꯤ ꯇꯧꯗꯦ ꯑꯩꯈꯣꯏꯒꯤꯗꯤ ꯑꯃꯨꯛ
ꯍꯥꯏꯗ꯭ꯔꯁꯨ ꯑꯗꯨꯝ ꯍꯦꯟꯅ ꯄꯤꯕꯩ ꯇꯥꯏꯞꯇ